ꯑꯣ ꯇꯥꯔꯦ ꯇꯥꯔꯦ ꯏꯇꯥ ꯑꯣ ꯑꯩꯁꯦ ꯏꯇꯥꯕꯨ ꯍꯧꯖꯤꯛ ꯎꯄꯨ ꯀꯩꯗꯧꯔꯝꯃꯤꯒꯦ
ꯑꯣ ꯁꯨꯝ ꯂꯩꯔꯝꯃꯤ ꯑꯩꯗꯤꯗ
ꯊꯕꯛ ꯁꯪꯕ ꯅꯠꯇ꯭ꯔꯒꯣꯏ ꯁꯥꯟꯅꯕ ꯌꯥꯒꯗ꯭ꯔꯕ ꯏꯇꯥꯗꯣ ꯏꯇꯥꯗ ꯊꯕꯛ ꯌꯥꯝ ꯆꯤꯟꯖꯩꯗꯅ ꯑꯗꯨꯅ ꯍꯥꯟꯅꯅꯦ ꯑꯌꯥꯝꯕꯒ ꯂꯧꯗ꯭ꯔꯅꯤꯅꯦ ꯇꯇꯥ ꯍꯥꯟꯅ ꯍꯪꯉꯛꯏꯕꯩꯇꯥꯥꯗꯣ
ꯍꯣꯏ ꯍꯣꯏ ꯍꯧꯖꯤꯛ ꯇꯕꯨꯗꯤꯅꯦ ꯊꯕꯛꯇꯣ ꯂꯣꯏꯔꯗ ꯉꯥꯏꯔꯤꯌꯦ ꯑꯩꯈꯣꯏ ꯏꯃꯥ ꯑꯗꯣ ꯑꯗꯨꯒꯤ ꯆꯥꯛ ꯏꯜꯂꯝꯕꯗ ꯉꯥꯏꯔꯤꯌꯦ ꯊꯕꯛ ꯏꯪꯈꯥꯡ ꯑꯉꯥꯡꯁꯨ ꯁ꯭ꯀꯨꯜ ꯂꯣꯏꯅ ꯆꯠꯅꯈꯔꯦ ꯑꯗꯨ ꯀꯩꯁꯨ ꯊꯣꯏꯗꯣꯛꯄꯗꯤ ꯂꯩꯇꯦ ꯌꯥꯔꯅꯤ ꯇꯥꯏꯅ ꯋꯥꯔꯤ ꯁꯥꯟꯅꯁꯦ ꯍꯥꯏꯗꯣ ꯐꯩ ꯁꯥꯟꯅꯁꯦ ꯍꯥꯏꯅꯣ
ꯑꯣꯅꯦ ꯏꯇꯥꯅ ꯉꯍꯥꯡꯃꯨꯛꯁꯨ ꯍꯥꯏꯔꯛꯑꯃꯤꯗꯅ ꯏꯈꯣꯏꯖꯂ ꯑꯝꯕꯗꯣ ꯑꯗ ꯑꯁ ꯃꯔꯨꯞ ꯑꯃ ꯁꯨꯃꯥꯏꯅ ꯍꯧꯁꯤꯔꯥ ꯈꯣꯠꯁꯤꯔꯥ ꯄꯩꯁꯥ ꯁꯨꯃꯥꯏꯅ ꯁꯨꯛ ꯇꯥꯕ ꯈꯣꯠꯄꯅ ꯍꯥꯏꯐꯦꯠ ꯍꯥꯏꯔꯝꯃꯤꯗꯅ ꯑꯗꯒꯤ ꯑꯩꯁꯨ ꯍꯣꯕꯦ ꯍꯣꯕꯦ ꯅꯨꯡꯗꯥꯡ ꯋꯥꯏꯔꯝꯒ ꯑꯣꯏꯔꯦ ꯑꯗꯨꯝ ꯊꯃꯜꯈꯥꯡ ꯕꯒꯤ ꯐꯖꯅꯁꯨ ꯇꯥꯍꯧꯗ꯭ꯔꯦꯕ ꯑꯗꯣ ꯃꯔꯨꯞꯇꯣ ꯍꯥꯏꯗꯤ ꯏꯇꯥꯅ ꯍꯧꯁꯦ ꯍꯥꯏꯕꯗꯨ ꯌꯥꯏꯑꯕ ꯑꯩꯁꯨ ꯁꯅꯦ ꯑꯗꯨꯃꯥꯏꯅ ꯇꯥꯗ ꯍꯧꯗꯣꯛꯁꯤꯅ ꯈꯜꯂꯝꯕꯗꯣ ꯀꯨꯏꯔꯕꯅꯦꯕ ꯍꯥꯏꯗꯤ ꯄꯩꯁꯥ ꯅꯨꯡꯁꯥꯁꯨ ꯍꯥꯏꯗꯤ ꯇꯣꯡꯁꯤꯟꯕ ꯍꯥꯏꯁꯦ ꯍꯥꯏꯕꯅꯤ ꯑꯉꯥꯡ ꯑꯩ ꯀꯩꯅꯣ ꯍꯣꯠꯅꯔꯛꯄꯅꯦ ꯑꯁ ꯑꯉꯥꯡ ꯐꯅ ꯍꯣꯠꯅꯟꯅꯕ ꯁꯥꯁꯦ ꯌꯥꯝ ꯆꯪꯉꯦꯕ ꯑꯗꯨꯅꯅꯦ ꯄꯩꯁꯥ ꯈꯖꯤꯁꯨ ꯊꯣꯡꯁꯤꯟꯗ꯭ꯔꯗꯤ ꯃꯣꯏꯒꯤꯁꯨ ꯊꯣꯡꯖꯟꯕꯤꯗ꯭ꯔꯗꯤ ꯐꯔꯥ ꯌꯥꯝ ꯇꯥꯗꯧꯔꯦ ꯑꯗꯨꯅꯅꯦꯇꯥꯥꯗꯅ ꯉꯥꯏꯍꯥꯛ ꯃꯔꯨꯒ ꯍꯧꯗꯣꯛꯑꯝꯕꯗꯣ ꯇꯍꯥꯟꯁꯨ ꯆꯥꯔꯦ ꯑꯩꯅꯁꯨ ꯍꯧꯗꯣꯛ ꯃꯈꯜ ꯑꯃ ꯃꯄꯥꯥꯟꯗ ꯆꯥꯅꯔꯦꯕ ꯑꯗꯨꯅ ꯃꯔꯨꯞꯇꯣ ꯌꯥꯔꯒꯗꯤ ꯍꯟꯗꯛꯀꯤ ꯊꯥꯁꯤꯅ ꯍꯧꯅꯕ ꯑꯗꯨꯒ ꯃꯤꯗꯁꯨ ꯍꯥꯏꯗꯤ ꯀꯌꯥꯃꯨꯛ ꯇꯧꯁꯤꯒꯦ ꯈꯣꯠꯁꯤꯒꯦꯗꯣ ꯑꯗꯨꯗ ꯏꯇꯥꯒ ꯀꯌꯥꯃꯨꯛ ꯇꯧꯁꯤꯒꯦ ꯆꯥꯎꯔꯥꯛꯅ ꯍꯥꯏꯗꯤ ꯆꯍꯤ ꯌꯥꯝ ꯅꯝꯕꯗꯤ ꯅꯨꯡꯉꯥꯏꯇꯦꯗꯅ ꯃꯤꯁꯤꯡꯁ ꯦ ꯍꯥꯏꯗꯤ ꯋꯥꯅꯕꯁꯨ ꯑꯣꯏꯔꯦ ꯄꯩꯁꯥ ꯌꯥꯝꯅ ꯑꯩꯈꯣꯏꯅ ꯃꯤꯗꯣ ꯍꯥꯏꯐꯦꯠ ꯌꯦꯡꯉꯒ ꯄꯨꯊꯣꯛꯄ ꯉꯝꯒꯗꯕꯗꯣ ꯑꯗꯨ ꯌꯦꯡꯉꯒ ꯑꯗꯨꯝ ꯑꯗꯨꯒꯤ ꯃꯇꯨꯡ ꯏ ꯃꯇꯨꯡꯏꯟꯅ ꯂꯦꯞꯄ ꯆꯦꯄ ꯑꯗꯨꯒꯤꯗꯤ ꯑꯗꯨꯒ ꯃꯔꯨꯞꯇꯨꯁꯨ ꯑꯗꯨꯝ ꯑꯅꯤꯡ ꯐꯪꯅꯤꯡꯕꯩ ꯃꯑꯣꯡꯗ ꯍꯥꯏꯗꯤ ꯀꯩꯅꯣ ꯇꯧꯔꯒ ꯂꯣꯇ꯭ꯔꯤ ꯇꯧꯔꯒ ꯇꯧꯗꯣꯏ ꯁꯔꯨꯛꯄꯨꯗꯤ ꯁꯦꯜ ꯃꯔꯨꯞꯇꯣ ꯑꯗꯨ ꯑꯗꯨꯃꯥꯏꯅ ꯇꯧꯁꯦꯅ ꯍꯥꯏꯌꯦ ꯈꯟꯕ ꯏꯇꯥꯗ ꯑꯗꯨ ꯏꯇꯥꯅꯕꯨꯗꯤ ꯀꯩ ꯈꯟꯒꯦ ꯑꯗꯨꯏ
ꯑꯣ ꯌꯥꯏꯌꯦ ꯏꯕꯥꯅꯤ ꯅꯅꯦ ꯑꯃꯨꯛ ꯀꯣꯛ ꯑꯣꯏꯔꯁꯦ ꯑꯩꯁꯨ ꯅꯪꯉꯣꯟꯗ ꯍꯧꯗꯣꯛꯀꯦ ꯈꯜꯂꯝꯃꯤꯅꯤ ꯃꯤꯗꯣ ꯅꯪꯒ ꯑꯩꯒꯅ ꯃꯥꯌꯣꯛꯅ ꯅꯠꯇ꯭ꯔꯒꯗꯤ ꯃꯔꯨꯞ ꯇꯧꯕ ꯍꯥꯏꯁꯤꯗꯤ ꯈꯔ ꯃꯤ ꯉꯝꯗ꯭ꯔꯗꯤ ꯌꯥꯗꯦꯗꯅ ꯑꯗꯨ ꯁꯣꯟꯃꯥꯟ ꯁꯣꯟꯕꯅꯗꯤ ꯃꯔꯨꯞ ꯇꯧꯕ ꯌꯥꯕ ꯅꯠꯇꯦ ꯄꯩꯁꯥꯗꯣ ꯌꯥꯝꯅ ꯆꯥꯎꯔꯛꯄꯅꯤꯅ ꯅꯪꯒ ꯑꯩꯒꯁꯨꯦ ꯃꯀꯣꯛ ꯑꯣꯏꯔꯁꯦ ꯑꯗꯨꯗꯨꯒ ꯏꯕꯥꯅꯤꯅ ꯍꯧꯗꯣꯛꯑꯁꯦ ꯐꯖꯅ ꯃꯥꯏ ꯑꯣꯟꯁꯤꯜꯂꯒ ꯑꯗꯨꯗꯨꯒꯤ ꯑꯩꯁꯨ ꯅꯉꯣꯟꯗ ꯍꯥꯏꯅꯤꯡꯗꯅ ꯋꯥꯔꯤ ꯁꯥꯒꯦ ꯇꯧꯔꯝꯕꯅꯦ ꯀꯨꯞꯊꯅ ꯑꯗꯨ ꯅꯪꯅ ꯊꯕꯛ ꯆꯤꯜꯍꯧꯕꯗꯨꯗꯅꯦ ꯅꯣꯡꯉꯥꯜꯛꯄ ꯑꯩꯈꯣꯏꯅ ꯍꯥꯏꯔꯒꯦꯅ ꯈꯟꯕꯅꯦꯕ ꯑꯗꯨ ꯅꯪꯅ ꯑꯗꯨꯝ ꯑꯩꯁꯨ ꯊꯕꯛ ꯏꯪꯈꯥꯡ ꯇꯧꯕꯗ ꯀꯥꯎꯊꯣꯛꯎꯔꯦ ꯇ ꯅꯤꯡꯁꯤꯡꯉꯥꯏꯁꯤꯦ ꯁꯤ ꯅꯍꯧꯅꯅ ꯐꯔꯕꯅꯤ ꯃꯤꯕꯨꯗꯤ ꯐꯩꯅꯥꯝ ꯂꯩꯔꯕꯅꯤ ꯌꯥꯎꯒꯦ ꯍꯥꯏꯔꯕꯅꯦ ꯑꯩꯅ ꯍꯪꯉꯨꯕꯗ ꯑꯗꯨ ꯅꯪꯁꯨ ꯅꯣꯏꯔꯣꯝ ꯁꯥꯥꯏꯠꯀꯤ ꯃꯧꯈꯩ ꯈꯣꯝꯃꯛꯣꯛꯑꯣ ꯑꯗꯨꯒ ꯃꯔꯨꯞ ꯌꯥꯎꯅꯤꯡꯕꯒꯤ ꯀ ꯑꯩꯈꯣꯏꯅ ꯁꯨꯃꯥꯏꯅ ꯍꯧꯗꯣꯔꯤꯕꯅꯤ ꯃꯥꯡꯒꯗꯕ ꯂꯩꯇꯦ ꯀꯤꯗꯣ ꯅꯪꯅ ꯊꯥꯖꯕ ꯑꯃ ꯄꯤꯔꯣ ꯑꯩ ꯏꯁꯥꯃꯛꯁꯨ ꯌꯥꯎꯔꯤꯅꯤ ꯏꯁꯥꯃꯛꯅꯁꯨ ꯃꯀꯣꯛ ꯑꯣꯏꯔꯤꯅꯦꯅ ꯍꯥꯏꯔꯣꯕ ꯁꯦꯀꯦꯇ꯭꯭ꯔꯤ ꯑꯣꯏꯔꯤꯅꯦꯗꯣ
ꯑꯗꯨꯕꯨꯗꯤ ꯍꯥꯢꯌꯦ ꯏꯇꯥ ꯑꯗꯣ ꯑꯩ ꯑꯩ ꯍꯥꯏꯗꯤ ꯆꯥꯎꯔꯥꯛꯄꯃꯁꯨ ꯏꯇꯥꯅꯅꯦ ꯃꯤꯗꯣ ꯄꯨꯂꯞ ꯄꯨꯜꯂꯒ ꯑꯃꯨꯛ ꯑꯩꯈꯣꯏꯗ ꯑꯃꯨꯛꯇꯪꯗꯤ ꯄꯨꯟꯁꯦ ꯑꯗꯨ ꯍꯥꯢꯔ ꯂꯣꯏꯔꯕ ꯃꯇꯨꯡꯗ ꯍꯥꯏꯗꯤ ꯃꯤ ꯍꯥꯏꯁꯦ ꯃꯤꯅꯤꯗꯅ ꯇꯝꯕ ꯉꯝꯕ ꯅꯠꯇꯦ ꯃꯔꯨꯞꯇꯣ ꯍꯣꯏ ꯍꯧꯕꯨꯗꯤ ꯍꯧꯔꯗꯤ ꯌꯥꯝ ꯆꯥꯎꯕꯃꯛ ꯅꯠ ꯅꯠꯇ꯭ꯔꯒꯁꯨ ꯄꯩꯁꯥꯗꯨ ꯃꯇꯨꯡ ꯏꯟꯅ ꯃꯤ ꯑꯣꯏꯗꯨꯏꯅꯤ ꯑꯗꯨꯅꯅꯦ ꯖꯨꯝ ꯆꯧꯔꯥꯛꯄ ꯑꯃ ꯁꯨꯝꯃꯥꯢꯅ ꯉꯝꯒꯗꯕꯗꯣ ꯖꯃꯤꯟ ꯑꯃꯃꯝ ꯂꯧꯅꯕꯅ ꯐꯩꯌꯦꯕ ꯍꯥꯏ ꯍꯣꯏ ꯑꯩꯈꯣꯏꯅꯕꯨꯗꯤ ꯃꯣꯏꯒꯤ ꯃꯇꯝ ꯆꯥꯅ ꯍꯨꯜꯂꯛꯇꯕꯗꯨ ꯐꯨꯈꯠꯄꯤꯅꯤ ꯑꯗꯨꯅ ꯑꯗꯨꯅ ꯁꯨꯝ ꯐꯨꯒꯠꯄ ꯍꯥꯏꯁꯦ ꯂꯝꯗꯝꯅꯔꯛ ꯍꯥꯏꯗꯤ ꯑ ꯃꯣꯏꯁꯨ ꯑꯁ ꯃꯊꯪ ꯃꯊꯪꯁꯨ ꯃꯣꯏꯅ ꯄꯨꯊꯣꯛ ꯄꯨꯂꯞꯀꯤꯅꯤ ꯈꯜ ꯈꯜꯂꯒ ꯑꯗꯨꯝ ꯄꯨꯊꯣꯔꯛꯇꯕꯁꯨ ꯌꯥꯏꯗꯅ ꯍꯥꯏꯗꯤ ꯊꯦꯡꯗꯛꯅ ꯄꯨꯊꯣꯛꯑꯗꯤ ꯑꯃꯨꯛ ꯐꯔꯛ ꯇꯥꯏꯗꯅ ꯅꯨꯃꯤꯠ ꯍꯨꯝꯅꯤꯒꯤ ꯃꯅꯨꯡꯗ ꯁꯨꯃꯥꯏꯅ ꯄꯨꯊꯣꯛꯄ ꯈꯣꯠꯄ ꯍꯥꯢꯅ ꯏꯕꯥꯅꯤꯅ ꯑꯃ ꯁꯤꯜꯂꯁꯦ ꯑꯗꯨꯗꯨ ꯃꯣꯏ ꯑꯃꯨꯛ ꯌꯥꯎꯅ ꯄꯨꯂꯞ ꯄꯨꯜꯂꯁꯦ ꯍꯪꯕꯗꯤ ꯍꯪꯉꯛꯀꯦ ꯑꯁ ꯃꯈꯥꯔꯣꯝ ꯊꯪꯕ ꯏꯆꯦꯗꯨꯁꯨ ꯌꯥꯎꯅꯤꯡꯉꯦ ꯈꯣꯠꯂꯦ ꯅꯣꯏ ꯅ ꯑꯍꯝ ꯃꯔꯨꯞ ꯅꯨꯡ ꯍꯧꯅꯤ ꯍꯥꯏꯗꯣ ꯃꯥꯁꯨ ꯍꯥꯏꯐꯦꯠ ꯉꯍꯥꯟꯃꯨꯛ ꯑꯩꯅꯁꯨ ꯍꯥꯏꯐꯦꯠ ꯄꯟꯕꯅꯦꯕ ꯑꯗꯣ ꯃꯥꯖꯨ ꯌꯥꯎꯅꯤꯡꯉꯦ ꯈꯣꯠꯂꯦ ꯑꯗꯨꯝ ꯍꯧꯔꯣ ꯈꯣꯠꯂꯣ ꯑꯗꯨꯝ ꯌꯥꯎꯅꯤ ꯈꯣꯠꯅꯤ ꯑꯗꯨ ꯑꯗꯨꯝ ꯑꯩꯈꯣꯏꯔꯣꯝꯒꯤ ꯁꯥꯏꯠꯇꯤ ꯌꯥꯅꯤꯗ ꯑꯩꯈꯣꯏ ꯈꯪꯅ ꯑꯗꯨꯒꯤ ꯏꯆꯦꯒꯤ ꯏꯅꯥꯎꯖꯤꯡꯗꯣ ꯑꯗꯨꯝ ꯃꯣꯏꯁꯨ ꯑꯗꯨꯝ ꯌꯥꯎꯅꯤ ꯑꯗꯨꯗꯒꯤ ꯑꯩꯈꯣꯏꯒꯤ ꯁꯤꯗ ꯑꯩ ꯑꯩꯈꯣꯏ ꯌꯨꯝ ꯊꯪꯅꯩꯕ ꯀꯩꯅꯣꯁꯤꯖꯦ ꯏꯅꯦꯁꯤꯁꯨꯅꯦ ꯄꯩꯁꯥ ꯌꯥꯝꯅ ꯄꯥꯏꯕꯅꯤ ꯃꯥꯁꯨ ꯑꯗꯨꯝ ꯑꯍꯟ ꯑꯣꯏꯖꯔꯁꯨꯅꯦ ꯃꯆꯤꯟꯒꯇꯤ ꯊꯤꯗꯕꯅꯦ ꯑꯗꯨꯝ ꯑꯦꯛ ꯖꯣꯕꯥꯟ ꯉꯥꯛꯄ ꯏꯅꯦꯅꯦ ꯃꯥꯁꯨ ꯑꯗꯨꯝ ꯌꯥꯎꯒꯦ ꯌꯥꯎꯅꯤꯡꯉꯦ ꯈꯣꯠꯂꯦ ꯉꯍꯥꯟ ꯍꯥꯏꯕꯅꯦ ꯃꯥꯁꯨ ꯑꯗꯨ ꯃꯥꯁꯨ ꯑꯗꯨꯝ ꯌꯥꯅꯤ ꯍꯥꯏꯕ ꯑꯗꯨ ꯌꯥꯝꯗ꯭ꯔꯒꯁꯨ ꯃꯤꯗꯣ ꯍꯥꯏꯗꯤꯅꯦ ꯄꯩꯁꯥꯗꯣ ꯈꯔ ꯍꯦꯜꯂꯟ ꯍꯦꯜꯂꯟꯕꯔꯥ ꯃꯤ ꯌꯥꯝ ꯇꯧꯕꯁꯤꯗꯤ ꯆꯤꯟꯌꯥꯝ ꯃꯤꯗꯅ ꯑꯗꯨꯗ ꯅꯨꯡꯉꯥꯏꯇꯦ ꯃꯤ ꯌꯥꯝꯅ ꯇꯧꯁꯟꯕꯗꯨꯁꯨ ꯑꯗꯨꯅ ꯄꯩꯁꯥꯗꯨ ꯍꯦꯟꯒꯠꯂꯒ ꯑꯗꯨꯃꯥꯏꯅ ꯇꯧꯕ꯭ꯔꯥꯅ ꯌꯦꯡꯉꯁꯦ ꯑꯗꯨꯁꯨ ꯄꯩꯁꯥ ꯍꯦꯟꯒꯠꯄ ꯍꯥꯏꯖꯤꯁꯨ ꯄꯨꯊꯣꯛꯄ ꯉꯝꯒꯗꯕ ꯃꯑꯣꯗꯅꯦ ꯌꯦꯡꯉ ꯇꯧꯁꯦ
ꯍꯣꯢ ꯌꯥꯏꯌꯦ ꯌꯥꯏꯌꯦ ꯑꯗꯣ ꯅꯪꯅ ꯐꯣꯟ ꯇꯧꯔꯛꯏꯁꯤꯕꯣ ꯃꯔꯨꯞ ꯈꯛꯇꯪꯒꯤꯔꯣ ꯅꯠꯇ꯭ꯔꯒꯅ ꯀꯩꯀꯩ ꯍꯥꯏꯅꯤꯡꯕ ꯂꯩꯒꯦ ꯃꯔꯨꯞꯇꯨꯒꯤꯗꯤ ꯑꯗꯨꯝ ꯇꯥꯟꯅꯔꯁꯦ ꯑꯩꯖꯨ ꯎꯅꯕ ꯂꯥꯛꯑ ꯒꯦ ꯅꯪ ꯅꯅꯥꯛꯇ ꯑꯗꯨꯒ ꯏꯕꯥꯅꯤꯅ ꯆꯦ ꯑꯃ ꯄꯨ ꯐꯠꯂꯒ ꯏꯔꯀꯥꯟꯗ ꯁꯤ ꯁꯤꯁꯤ ꯋꯥꯔꯣꯟꯗꯣ ꯂꯩꯌꯦꯗꯣ ꯄꯥꯅꯔꯒ ꯏꯔꯒ ꯍꯥꯏꯅꯔꯁꯦ ꯑꯗꯨꯒ ꯃꯣꯏꯗꯁꯨ ꯍꯥꯏꯕ ꯌꯥꯕꯈꯩꯗꯣ ꯍꯥꯏꯔꯖꯤ
ꯍꯣ ꯑꯗꯨ ꯈꯛꯀꯤ ꯅꯠꯇꯦꯗ ꯑꯣ ꯑꯩꯅ ꯐꯣꯟ ꯇꯧꯔꯛꯏꯁꯦ ꯃꯔꯨꯞ ꯈꯛꯀꯤ ꯋꯥ ꯅꯠꯇꯤꯌꯦ ꯅꯤꯡꯉꯣꯜ ꯆꯥꯛꯀꯧꯕꯁꯤ ꯀꯨꯏꯗ꯭ꯔꯦꯗꯅ ꯅꯨꯃꯤꯠ ꯃꯉꯥꯅꯤ ꯇꯔꯨꯛꯅꯤ ꯈꯛ ꯉꯥꯏꯈ꯭ꯔꯦꯗꯅ ꯑꯗꯨꯒꯤꯁꯨꯅꯦ ꯏꯇꯥꯅꯅꯦ ꯍꯥꯏꯗꯤ ꯏꯇꯥ ꯍꯣꯏ ꯏꯄꯥꯝꯁꯨ ꯑꯩꯈꯣꯢꯖꯨ ꯅꯛꯅꯔꯦꯗꯅ ꯑꯗꯨ ꯆꯠꯄꯗꯣ ꯄꯨꯟꯅ ꯆꯠꯃꯤꯟꯅꯈ꯭ꯔꯁꯦ ꯑꯗꯨꯗꯨꯒꯅꯦ ꯑꯥ ꯆꯠꯄ ꯈꯛ ꯇꯁꯨ ꯅꯠꯇꯅꯅꯦ ꯀꯩꯊꯦꯜꯗꯒꯤ ꯄꯣꯠ ꯆꯩ ꯂꯩꯕ ꯈꯣꯠꯄ ꯇꯧꯕꯗꯣ ꯏꯇꯥꯒ ꯇꯥꯟꯅꯔꯒꯅꯦ ꯑꯗꯨꯝ ꯂꯩꯃꯤꯟꯅꯁꯦ ꯍꯥꯏꯒꯦ ꯇꯧꯕꯅꯦ ꯑꯩꯗꯣ ꯍꯥꯏꯗꯤ ꯑꯩꯁꯨ ꯑꯩꯈꯣꯏ ꯅꯨꯄꯥꯗꯣ ꯃꯊꯟꯗꯒ ꯑꯣꯏꯕꯅꯤꯅꯅꯦ ꯍꯥꯏꯗꯤ ꯇꯥꯊꯣꯛ ꯇꯥꯁꯤꯟꯒꯤ ꯏꯆꯦ ꯑꯃ ꯏꯅꯥꯎ ꯑꯃ ꯂꯩꯔ ꯇꯥꯊꯣꯛ ꯇꯥꯁꯤꯟ ꯇꯧꯕ ꯂꯩꯕꯝ ꯂꯩꯇꯦꯗꯣ ꯑꯗꯩ ꯏꯃꯥꯗ ꯍꯪꯕꯗꯨꯁꯨ ꯑꯗꯨꯝ ꯁꯨꯝ ꯍꯪꯕꯗꯁꯨ ꯅꯨꯡꯉꯥꯏꯇ꯭ꯔꯦꯕ ꯃꯉꯣꯟꯗꯖꯨ ꯑꯗꯨꯗꯒꯤꯅꯦ ꯏꯇꯥꯒ ꯇꯥꯟꯅꯔꯒꯅꯦ ꯂꯩꯃꯤꯟꯅꯁꯦ ꯍꯥꯏꯒꯦꯗꯧꯕꯅꯦ ꯑꯩꯗꯣ ꯍꯥꯏꯗꯤ ꯍꯣꯏ ꯃꯤꯒꯤ ꯄꯨꯟꯅꯩ ꯃꯌꯥꯝꯗꯣ ꯑꯗꯨꯝꯃꯛꯇꯤ ꯄꯨꯕ ꯉꯝ ꯉꯝꯅꯤ ꯍꯥꯏꯕꯗꯤ ꯊꯥꯖꯗꯦ ꯀꯩꯒꯤꯅꯣꯗ ꯄꯨꯅꯤꯡꯕꯁꯨ ꯐꯥꯎꯗꯦꯕ ꯍꯥꯏꯗꯤ ꯃꯌꯥꯝꯒꯤ ꯀꯅꯣꯗꯨꯃꯛꯗꯤ ꯄꯨꯅꯤꯡꯗꯦ ꯍꯥꯏꯗꯤ ꯏꯃꯨꯡꯗ ꯆꯪꯒꯗꯕ ꯊꯥꯎꯒꯨꯝꯕ ꯊꯨꯝꯒꯨꯝꯕ ꯉꯥꯔꯤ ꯉꯥꯇꯥꯏ ꯑꯗꯩ ꯍꯋꯥꯏ ꯆꯦꯡꯋꯥꯏ ꯑꯗꯨꯒꯨꯝꯕ ꯄꯨꯅꯤꯡꯉꯦꯕꯀꯣ ꯑꯩꯗꯣ ꯂꯩꯀꯥꯏꯒꯤꯁꯨ ꯑꯃꯨꯛ ꯊꯨꯡꯗꯕ ꯌꯥꯔꯣꯏꯗꯣ ꯑꯍꯜ ꯂꯃꯟꯖꯤꯡ ꯗꯣ ꯑꯗꯨꯅꯅꯦ ꯑꯧ ꯌꯦꯡꯉꯒ ꯄꯨꯁꯦ ꯍꯥꯏꯗꯤ ꯍꯣꯏ ꯃꯤꯅ ꯄꯨꯅꯔꯤꯕ ꯁꯦꯝꯒꯨꯝꯕ ꯀꯣꯝꯂꯥꯒꯨꯝꯕꯁꯨ ꯈꯔ- ꯈꯔ ꯍꯥꯞꯇꯕꯗꯤ ꯌꯥꯔꯣꯏ ꯑꯊꯨꯝ ꯑꯍꯥꯎꯕꯨꯗꯤ ꯑꯗꯨꯗ ꯍꯦꯟꯅ ꯅꯝꯍꯟꯅꯤꯡ ꯇꯕ ꯑꯩꯅ ꯊꯥꯎꯒꯨꯝꯕ ꯀꯩꯒꯨꯝꯕ ꯑꯗꯨꯝ ꯌꯦꯡꯉꯒ ꯍꯣꯜꯁꯦꯜꯒꯨꯝꯕꯗꯒꯤ ꯂꯧꯁꯦ ꯍꯥꯏꯒꯦ ꯇꯧꯕꯅꯦ ꯑ ꯏꯇꯥꯅ ꯏꯇꯥꯗꯤ ꯀꯔꯤ ꯄꯨꯒꯦ ꯈꯟꯒꯦ?
ꯍꯣꯏ ꯑꯩꯁꯨ ꯏꯌꯥꯗ - ꯌꯥꯏꯌꯦ ꯅꯪꯅ ꯍꯣꯡꯕꯗ ꯃꯐꯝ ꯂꯩ ꯑꯣ ꯍꯨꯖꯤꯀꯥꯟꯗꯤ ꯄꯩꯁꯥ ꯍꯣꯡ ꯅꯥ ꯊꯥꯗ ꯑꯦ ꯍꯥꯏꯕꯗꯣ ꯑꯗꯨꯗ ꯑꯩꯅ ꯆꯠꯂꯒ ꯂꯩꯔꯨꯁꯦ꯫ ꯑꯩꯁꯤꯅꯦ ꯄꯣꯠ ꯆꯩꯩꯗꯤ ꯌꯥꯝꯅ ꯄꯨꯅꯤꯡꯉꯤ ꯍꯥꯏꯗꯤ ꯄꯤꯗꯣꯏꯗꯣ ꯌꯥꯝ ꯌꯥꯝꯃꯤꯗꯅ ꯕ ꯆꯧ ꯍꯣꯏꯒꯤꯁꯨ ꯀꯥ ꯍꯣꯏ ꯒꯤꯁꯨ ꯄꯤꯗꯣꯏꯅꯤ꯫ ꯗꯒꯤ ꯃꯣꯏ ꯃꯁꯥꯅꯨ ꯄꯥꯒꯩꯒꯤꯁꯨ ꯄꯤꯔꯝꯗꯣꯏꯅꯤ ꯑꯃ ꯄꯤꯔꯒ ꯑꯃ ꯄꯤꯔꯝꯗꯕꯁꯨ ꯐꯖꯗꯦꯗꯅ ꯍꯦꯛꯇ ꯅꯨꯡꯉꯥꯏꯅꯔꯣꯏꯗꯣꯏꯅꯤ꯫ ꯅꯤꯉꯣꯟꯅ ꯁꯨꯃꯥꯏꯅ ꯑꯩꯈꯣꯏ ꯄꯤꯔꯝꯗꯦ ꯃꯣꯏꯈꯛ ꯄꯤꯔꯝꯃ ꯇꯣꯛ ꯈꯤꯅꯥ ꯍꯥꯏꯕꯗ ꯄꯨꯨꯡꯅꯤꯡ ꯅꯨꯡꯉꯏ ꯔꯣꯏꯗꯣꯏꯅꯦ ꯃꯣꯏꯁꯨ ꯑꯩꯈꯣꯏꯁꯨ ꯑꯔꯩꯕꯗꯣ ꯈꯔ ꯈꯗꯤ ꯍꯥꯞ ꯄꯨꯔꯗꯤꯦ ꯌꯥꯝꯅꯁꯨ ꯄꯨꯕꯗꯤ ꯉꯝꯃꯔꯣꯏ ꯃꯊꯪ ꯆꯍꯤ ꯂꯥꯛꯄꯗ ꯍꯦꯟꯅ ꯉꯝꯕ ꯑꯣꯏꯖꯒꯦꯅ ꯍꯥꯏ ꯇꯥꯕꯅꯤ ꯕꯣꯔꯗꯨ ꯅꯤꯔꯛ ꯇꯥꯕꯅꯤ ꯅ ꯅꯪꯅ ꯍꯣꯡꯉꯦ ꯍꯥꯏꯕ ꯃꯐꯝꯗꯣ ꯃꯐꯝꯗꯣ ꯍꯥꯏꯔꯛꯑꯣ ꯑꯩ ꯂꯥꯛꯑꯒꯦ ꯑꯩꯈꯣꯏ ꯅꯨꯄꯥꯒ ꯑꯗꯨ ꯒꯥꯔꯤ ꯑꯆꯧꯕꯗ ꯆꯠꯂꯒꯅꯦ ꯂꯩꯔꯨꯔꯁꯤ ꯅꯣꯏꯗꯒꯤ ꯅꯣꯏꯒ ꯇꯧꯔꯒ
ꯌꯥꯏ ꯌꯥꯏꯌꯦ ꯏꯅꯥ ꯅꯨꯄꯥꯅꯅꯦ ꯑꯗꯨꯃꯥꯏꯅ ꯆꯠꯃꯤꯟꯅꯁꯦ ꯍꯥꯏꯔꯁꯨ ꯑꯗꯨꯝ ꯑꯩꯈꯣꯏ ꯑꯗꯨꯝ ꯑꯩꯈꯣꯏ ꯑꯗꯨꯝ ꯆꯞꯃꯤꯟꯅ ꯂꯣꯏꯔꯦ ꯑꯗꯨꯒꯤꯗꯤ ꯑꯩꯈꯣꯏ ꯕꯥꯔꯗ ꯊꯕꯛ ꯌꯥꯝ ꯆꯤꯟꯖꯩ ꯍꯧꯖꯤꯛꯀꯥꯟꯁꯦ ꯑꯗꯨꯗꯨꯅꯦ ꯑꯩꯁꯨ ꯃꯥ ꯑꯗꯣ ꯄꯨꯔꯒ ꯆꯠꯄꯗꯨꯁꯨ ꯆꯥꯅꯤꯡꯗ꯭ꯔꯕ ꯃꯥꯏ ꯊꯕꯛ ꯈꯣꯠꯆꯤꯟꯁꯤꯗ ꯑꯗꯨ ꯃꯥꯏ ꯁꯨꯃꯥꯏꯅ ꯊꯄ ꯇꯧ ꯍꯥꯏꯗꯤ ꯑꯗꯨꯝ ꯃꯥꯏ ꯊꯕꯛ ꯑꯗꯨꯝ ꯇꯧꯖꯔꯁꯅꯨ ꯑꯩꯅ ꯑꯃꯨꯛ ꯌꯦꯦꯠꯄꯤꯕꯗꯣ ꯁꯨ ꯅꯨꯡꯉꯥꯏꯇ꯭ꯔꯦ ꯑꯗꯨ ꯏ ꯇꯥꯏꯅꯣ ꯐꯅ ꯊꯕꯛ ꯈꯔ ꯁꯪꯉꯛꯑꯒꯕꯨꯗꯤ ꯑꯗꯨꯝ ꯑꯩꯈꯣꯏ ꯑꯝ ꯆꯠꯃꯤꯟꯅꯔꯁꯤꯦ ꯁꯤ ꯌꯥꯏ ꯀꯩꯁꯨ ꯀꯥꯏꯗꯂꯦꯟ ꯑꯗꯨꯒꯤꯗꯤ ꯑꯗꯣ ꯋꯥꯐꯝꯗꯨꯕꯨꯗꯤ ꯑꯩꯅ ꯉꯥꯏꯍꯥꯟ ꯏꯆꯦ ꯑꯃ ꯃꯣꯏꯒꯤ ꯃꯅꯥꯎꯅꯨꯄꯤꯗ ꯐꯝꯃꯦ ꯍꯥꯏꯕ ꯑꯗꯣ ꯃꯣꯏ ꯄꯣꯠ ꯆꯩ ꯂꯧꯅꯕꯗꯣ ꯑꯗꯨꯝ ꯅꯨꯡꯉꯥꯏꯅ ꯈꯜꯂꯦ ꯑꯩꯅ ꯍꯥꯏꯗꯤ ꯀꯅ ꯁꯛꯅꯕꯗꯨꯁꯨ ꯅꯨꯡꯉꯥꯏꯌꯦꯕ ꯍꯥꯟꯅꯉꯝꯁꯨ ꯑꯩꯈꯣꯏꯒꯤ ꯌꯨꯝꯒꯤ ꯁꯨꯝ ꯄꯣꯠ ꯆꯩꯩ ꯋꯥꯠꯂꯦꯅ ꯃꯣꯏꯗꯤ ꯂꯩꯌꯦꯕꯀꯣ ꯑꯩ ꯅꯨꯄꯥꯒ ꯇꯧꯔꯒ ꯅꯨꯡꯉꯥꯏꯌꯦꯕ ꯅꯣꯉꯥꯟꯅ ꯁꯛꯅꯕꯗꯣ ꯑꯗꯨꯗ ꯃꯉꯣꯟꯗ ꯑꯗꯨꯝ ꯂꯧ ꯌꯥꯅꯤ ꯄꯣꯠ ꯆꯩꯒꯤꯕꯨꯗꯤ ꯑꯗꯣ ꯍꯥꯏꯕꯅꯤ ꯏꯇꯥ ꯍꯥꯏꯗꯤ ꯅꯤꯉꯣꯜ ꯆꯥꯛꯀꯧꯕ ꯍꯥꯏꯃꯛꯁꯤꯗꯕꯨ ꯄꯨꯅꯤꯡꯉꯤꯗ ꯌꯥꯝꯅ ꯏꯄꯥꯝꯗ ꯆꯍꯤ ꯑꯃꯗ ꯍ ꯁꯨꯝ ꯇꯣꯟꯜ ꯆꯠꯄꯁꯨ ꯉꯝꯕ ꯅꯠꯇꯦ ꯄꯨꯅꯤꯡꯉꯤꯅꯦ ꯑꯗꯨꯕꯨ ꯀꯩꯗꯤ ꯎꯄꯥꯏꯔꯗꯤ ꯄꯩꯁꯥ ꯅꯨꯡꯁꯥ ꯌꯥꯝꯅ ꯍꯥꯏꯗꯤ ꯃꯃꯜꯗ ꯇꯥꯡꯈꯠꯂꯛꯄꯅꯦ ꯍꯧꯖꯤꯛꯀꯥꯟꯁꯦ ꯄꯣꯠ ꯆꯩ ꯑꯃꯗ ꯃꯃꯜ ꯌꯦꯡꯉꯅꯤ ꯏꯇꯥꯁꯨ ꯈꯪꯉꯝꯒꯅꯤ ꯌꯦꯡꯉ ꯑꯉꯥꯡꯒꯤ ꯑꯉꯥꯡꯒꯤ ꯂꯩꯕꯗꯨꯅ ꯄꯩꯁꯥꯖꯥ ꯌꯧꯋꯦꯕ ꯑꯗꯨꯅ ꯌꯦꯡꯉꯣ ꯍꯪꯆꯤ ꯅꯤꯉꯣꯜ ꯆꯥꯛꯀꯧꯕ ꯍꯥꯏꯁꯤꯦꯗꯕꯨ ꯄꯨꯔꯥ ꯀꯩꯅꯣꯅꯦ ꯇꯧꯅꯔꯤꯁꯦ ꯑꯗꯨꯕꯨ ꯃꯣꯏ ꯑꯗꯨꯃꯥꯏꯅ ꯇꯧꯕꯗꯤ ꯉꯝꯃꯣꯏꯗ ꯀꯗꯥꯥꯏꯏꯗꯒꯤꯅꯣ ꯑꯗꯨꯝ ꯑꯩꯈꯣꯏꯒꯤ ꯑꯉꯝꯕꯗꯣ ꯑꯗꯨꯝ ꯄꯨꯁꯦ ꯍꯥꯏꯗꯤꯦ ꯑꯗꯨꯅꯁꯨ ꯐꯩꯅ ꯈꯜꯂꯦ ꯑꯆꯥꯄꯣꯠ ꯀꯩꯀꯩꯗꯨꯅ ꯉꯥꯏꯍꯥꯛ ꯆꯥꯔ ꯂꯣꯏꯁꯤꯟꯈꯤꯅꯤ ꯊꯥꯎ ꯊꯨꯝꯗꯨꯗꯤ ꯑꯗꯨꯝ ꯑꯦꯟꯁꯥꯡꯃꯛꯇ ꯊꯣꯡꯉꯦ ꯑꯗꯨꯗꯒꯤꯩ ꯉꯥꯃꯛꯇ ꯉꯥꯎꯅꯤꯡꯉꯦ ꯍꯥꯏꯔꯁꯨ ꯑꯗꯨꯝ ꯃꯣꯏꯗꯁꯨ ꯀꯥꯟꯅꯖꯍꯧꯤꯗꯅ ꯑꯗꯨꯒꯤꯁꯨ ꯈꯟꯕ ꯑꯩꯅ ꯑꯗꯒꯤ ꯑꯗꯨꯝ ꯌꯦꯟꯁꯥꯡꯃꯛꯇ ꯍꯥꯏꯗꯤ ꯑꯗꯨꯝ ꯉꯒꯥꯔꯤ ꯌꯥꯎꯔꯒꯁꯨ ꯆꯥꯅꯤꯡꯉꯦ ꯑꯗꯨꯒꯤꯁꯨ ꯐꯜꯂꯒ ꯁꯣ ꯑꯗꯨꯅ ꯐꯒꯗ꯭ꯔꯅ ꯑꯩꯅ ꯈꯟꯕ ꯑꯗꯨꯒꯤꯁꯨ ꯑꯗꯨꯒꯤꯅꯤꯗꯤꯇꯥ ꯍꯣꯏ ꯑꯗꯨꯝ ꯑꯗꯨꯕꯨꯗꯤ ꯑꯩ ꯑꯗꯨꯝ ꯃꯐꯝꯗꯨꯕꯨꯗꯤ ꯑꯩ ꯈꯪꯉꯦ ꯅꯨꯃꯤꯠꯇ ꯌꯧꯔꯀꯥꯟꯗ ꯏꯇꯥ ꯀꯩꯅ ꯅꯨꯃꯤꯗ ꯆꯠꯁꯦ ꯍꯥꯏꯅꯣ ꯑꯗꯣ ꯏꯇꯥꯅ ꯁꯪꯒ ꯅꯨꯃꯤꯠ ꯑꯃ ꯍꯥꯏꯔꯛꯦ ꯍꯥꯏꯗꯤ ꯑꯗꯨꯪꯁꯨ ꯌꯥꯝꯗ꯭ꯔꯦꯅꯪ ꯉꯁꯤ ꯁꯤꯒ ꯊꯥꯔꯒ ꯃꯉꯥꯅꯤ ꯇꯔꯨꯛꯅꯤ ꯈꯛꯇ ꯉꯥꯏꯈ꯭ꯔꯦ ꯌꯥꯔꯒꯗꯤ ꯅꯪꯗꯣ ꯍꯥꯡꯆꯤꯠꯇꯣ ꯁꯪꯒꯗ꯭ꯔꯣ ꯍꯥꯡꯆꯤꯠꯇꯨ ꯑꯣꯏꯅ ꯆꯠꯂꯨꯁꯤꯔꯥ ꯀꯃꯥꯏꯅ ꯇꯧꯁꯤꯒꯗ
ꯎꯝ ꯍꯥꯡꯆꯤꯠꯇꯣ ꯂꯥꯛꯑꯒꯦ ꯑꯩꯈꯣꯏ ꯇꯥꯃꯣꯗ ꯊꯕꯛꯇꯣ ꯂꯦꯞꯄꯤꯔꯣ ꯁꯨꯃꯥꯏꯅ ꯅꯤꯉꯣꯜ ꯆꯥꯛꯀꯧꯕꯒꯤ ꯏꯃꯥꯟꯅꯕꯤꯒ ꯆꯠꯂꯀꯥꯟꯗ ꯂꯩꯒꯗꯕꯅꯦ ꯃꯥꯒꯤꯁꯨꯦ ꯃꯆꯥꯅꯨꯄꯤꯒꯤ ꯐꯤꯔꯣꯜꯒꯤꯀꯥꯟꯗ ꯑꯩꯅ ꯍꯥꯏꯌꯦ ꯑꯗꯨꯗꯨꯅ ꯆꯠꯂꯁꯦ ꯈꯣꯠꯂꯁꯦ ꯑꯩ ꯍꯥꯏꯔꯒꯦꯕꯀꯣ ꯌꯣꯕꯤ ꯂꯐꯣꯏ ꯁꯪꯒꯣꯝꯗꯣ ꯈꯔ ꯌꯥꯝꯅ ꯂꯩꯔꯦ ꯆꯤꯡ ꯉꯜꯂꯤꯉꯥꯏꯁꯤꯗ ꯑꯗꯨꯅ ꯑꯗꯨꯗ ꯅꯨꯃꯤꯠꯇꯨꯗ ꯂꯩꯕꯗꯨꯗꯤ ꯖꯔ ꯇꯥꯛꯈꯠꯈ꯭ꯔꯒ ꯃꯌꯥꯝ ꯄꯩꯁꯥ ꯂꯧꯅꯤꯗꯅ ꯌꯧꯕꯕꯤꯒꯗꯣ ꯑꯗꯨꯅ ꯅꯪꯒꯤꯁꯨ ꯑꯄꯥꯝꯕꯗꯣ ꯍꯥꯏꯗꯤ ꯆꯦ ꯜꯂꯒ ꯂꯥꯛꯑꯣ ꯑꯩꯁꯨ ꯏꯁꯤꯜꯂꯛꯑꯒꯦ ꯏꯇꯥ
ꯑꯣ ꯏ ꯌꯥꯏꯑ ꯌꯥꯌꯦ ꯏꯇꯥ ꯍꯥꯏꯅꯤ ꯁꯤꯗꯥꯏꯅ ꯑꯩꯁꯨ ꯑꯗꯨꯝ ꯑꯩꯁꯨ ꯂꯤꯁ ꯑꯃ ꯁꯦꯝꯃꯒꯦ ꯑꯗꯨꯗꯨꯒꯅꯦ ꯍꯤꯗꯥꯁꯨ ꯁꯦꯝꯃꯣ ꯍꯥꯏꯗꯤ ꯍꯥꯏꯕ ꯑꯅꯤ ꯄꯣꯠ ꯀꯩꯊꯦꯡꯅ ꯍꯥꯏꯔꯤꯁꯤꯗꯕꯨ ꯃꯔꯥꯡ ꯃꯔꯥꯡꯅ ꯇꯧꯅꯕꯒꯤ ꯑꯃꯁꯨꯡ ꯄꯣꯂꯥꯛ ꯄꯂꯥꯛ ꯑꯗꯨꯝ ꯀꯥꯎꯕꯅꯦ ꯑꯩꯅ ꯂꯩꯒꯦ ꯈꯟꯕ ꯄꯣꯠꯇꯣ ꯀꯥꯎꯊꯣꯛꯄꯅꯦꯕ ꯑꯗꯨꯗꯨꯅ ꯑꯩꯁꯨ ꯃꯥꯅꯁꯤ ꯁꯦꯝꯃꯒ ꯂꯥꯛꯑꯒꯦ ꯑꯗꯨꯗꯨꯒ ꯍ ꯏ ꯇꯅ ꯍꯥꯏ ꯑꯗꯣ ꯌꯥꯏꯌꯦ ꯌꯨꯕꯤ ꯀꯩꯀꯩꯗꯨꯕꯨꯗꯤ ꯇꯥꯡꯈꯠꯄ ꯍꯥꯏꯁꯦ ꯃꯁꯥꯅ ꯇꯥꯕꯗ ꯅꯨꯃꯤꯠꯇꯨꯗ ꯇꯥꯡꯈꯠ ꯑꯗꯨꯝ ꯇꯥꯡꯈꯠꯂꯗꯕꯅꯤꯅ ꯗꯨꯕꯨꯗꯤ ꯑꯗꯨꯅ ꯑꯗꯨꯃꯥꯏꯅ ꯊꯨꯅ ꯑꯗꯨꯝ ꯆꯠꯂꯁꯤꯗ ꯑꯗꯨꯗꯤ
ꯑꯧ ꯏꯇꯥ ꯑꯗꯨꯗꯤ ꯑꯩꯁꯨ ꯊꯝꯃꯥꯒꯦ ꯑꯉꯥꯡ ꯁꯀꯨꯜ ꯍꯥꯂꯞ ꯄ ꯃꯥꯜꯂꯦ ꯑꯩ ꯀꯧꯕ ꯃꯈꯣꯟ ꯇꯥꯏꯌꯦ ꯏꯇꯥ
ꯑꯣ ꯊꯝꯃꯣ ꯊꯝꯃꯣ ꯑꯣꯏ ꯇꯥ ꯑꯗꯨꯗꯤ